ꯍꯂꯣ ꯑꯣ ꯇꯥ ꯊꯣꯏꯕ ꯀꯔꯤꯗꯧꯔꯦ
ꯁꯨꯝ ꯀꯣꯜ ꯇꯧꯔꯛꯄꯅꯤꯅꯦ ꯅꯪꯕꯨ ꯅꯋꯥ ꯅꯥꯄꯥꯎ ꯇꯥꯒꯤꯗ ꯀꯨꯏꯔꯦꯅ
ꯌꯦ ꯇ ꯍꯨ ꯇꯨꯃꯤꯅ ꯂꯩꯔꯕ
ꯅꯠꯇꯦ ꯅꯪ ꯌꯨꯝ ꯄꯥꯟꯕꯒꯤ ꯋꯥꯈꯜꯒ ꯂꯥꯛꯑꯕꯣ
ꯂꯥꯛꯏꯃꯤꯅꯦꯍ ꯅꯨꯄꯥ ꯂꯩꯕ ꯂꯩꯇꯕ
ꯀꯩꯅꯣꯗ ꯅꯨꯄꯥꯒꯤ ꯋꯥꯕꯨ
ꯆꯒꯨꯝ ꯂꯩꯀꯣ ꯐꯨꯐꯄꯤꯖꯅꯤꯀꯣ
ꯃꯤꯗꯣ ꯂꯥꯡꯉꯥꯅꯣꯌꯣ ꯅꯥꯀꯟꯗ ꯂꯩꯕ ꯃꯤꯁꯤꯡꯗꯣ
ꯀꯩ ꯋꯥꯔꯤ ꯁꯥꯟꯅꯕ ꯌꯥꯗ꯭ꯔꯕꯣ ꯑꯉꯥꯡ ꯃꯆꯥ ꯂꯧꯔꯤ ꯑꯩꯈꯣꯏ ꯆꯥ ꯆꯥ
ꯐꯃꯨꯡꯗ ꯍꯥꯏꯌꯣ ꯆꯍꯤ ꯀꯌꯥ ꯁꯨꯔꯒꯦ
ꯆꯍꯤ ꯑꯃꯒ ꯊꯥ ꯑꯅꯤ ꯐꯥꯗꯧꯕ ꯀꯨꯏꯗ꯭ꯔꯦ
ꯑꯗꯣ ꯂꯥꯡꯍꯜꯂꯛꯀꯅꯣ ꯋꯥꯔꯤ ꯁꯥꯟꯅꯕꯗ
ꯅꯅꯥꯍꯣꯡ ꯅꯄꯥꯗ ꯇꯨꯝ ꯇꯨꯝꯕ ꯂꯥꯡꯕ ꯌꯥꯗꯦꯌꯦ ꯋꯥꯔꯤ ꯁꯥꯟꯅꯕꯗ
ꯃꯆꯦ ꯗꯨꯅ ꯀꯥꯗꯥꯏ ꯆꯠꯈꯔꯦ
ꯃꯆꯦꯗꯣ ꯀꯩꯅꯣ ꯇꯧꯕ ꯎꯝ ꯁꯤꯔꯤꯗꯤꯃ ꯂꯩꯅꯤ ꯄꯨꯔꯦ
ꯑꯗꯨꯃꯥꯏꯅ ꯅꯥꯀꯟꯗꯒꯤ ꯋꯥ ꯉꯥꯡꯍꯜꯂꯛꯀꯅꯣ
ꯌ
ꯑ ꯊꯣꯛꯂꯛꯑꯣ ꯉꯥꯛꯇ ꯁꯤ ꯋꯥꯔꯤꯖꯦ ꯂꯣꯏ ꯁꯥꯟꯅ ꯂꯣꯏꯔꯒ ꯀꯩꯅꯣ ꯇꯧ ꯅꯊꯧꯔꯣꯏꯒꯦꯀꯣ
ꯍꯣꯏ ꯍꯣꯏ
ꯃꯤ ꯈꯣꯟꯖꯦꯜꯗꯣ ꯑꯃ ꯑꯅꯤꯗꯥ ꯇꯥꯗ꯭ꯔꯦꯕ ꯃꯌꯥꯝ ꯇꯥꯁꯜꯂꯦꯕ
ꯑꯃꯇꯪꯅꯤꯗ ꯆꯥꯆꯥ ꯃꯊꯟꯗꯅꯦ ꯉꯥꯡꯉꯝꯃꯤꯗꯨꯗꯤ
ꯑꯗꯣ ꯑꯉꯥꯡꯒꯤ ꯑꯦ ꯑꯦ ꯑꯦ ꯑꯗꯨ ꯇꯥꯔꯦ ꯍꯥꯏꯕꯅꯦ
ꯌꯥꯝꯅ ꯉꯥꯡꯉꯤꯗ
ꯀꯔꯤ
ꯌꯥꯝꯅ ꯉꯥꯡꯉꯤꯗ ꯍꯥꯏꯕ
ꯉꯥꯡꯉꯤꯗꯥꯗꯤ
ꯏꯁꯧ ꯑꯗꯨꯛꯌꯥꯝ ꯂꯥꯡꯉꯤꯗꯣ ꯀꯩꯒꯤꯅꯣ ꯍꯥꯏꯕꯅꯤꯅꯦ ꯋꯥ ꯉꯥꯡꯕꯗ ꯁꯧ ꯁꯧ ꯂꯎꯋꯦꯕ
ꯂꯥꯎꯗ꯭ꯔꯗꯤ ꯑꯉꯥꯡ ꯃꯈꯣꯟꯗꯨ ꯀꯃꯥꯏꯅ ꯌꯦꯌꯦꯡ ꯃꯤꯒꯤ ꯏꯕꯗ ꯀꯃꯥꯏꯅ ꯏꯗꯣꯏꯅꯣꯕ
ꯇꯥꯗꯕꯟ
ꯇꯥꯏꯌꯦ ꯑꯩ ꯁꯤꯗ ꯂꯣꯏꯗꯅ
ꯃꯤ ꯌꯥꯝꯕꯅꯤꯅ ꯈꯔ ꯇꯥ ꯇꯥꯔꯦ
ꯑꯗꯣꯪ ꯑꯩꯅ ꯉꯁꯥꯏ ꯅꯪ ꯊꯔꯣꯏꯗꯣ ꯍꯟꯗꯛ ꯆꯍꯤꯒꯤ ꯀꯌꯥ ꯆꯥꯔꯒꯦ ꯊꯔꯣꯏ ꯆꯆꯥꯗꯁꯦ ꯀꯩꯒꯤꯅꯣ ꯅꯨꯡ ꯂꯩꯇꯅꯕ꯭ꯔꯣ
ꯀꯅꯥꯅ ꯍꯥꯏꯕ ꯊꯔꯣꯏ ꯆꯥꯔ ꯅꯨꯡ ꯂꯩꯒꯦꯗꯤ ꯑꯍꯥꯟꯕꯅꯦ ꯑꯩ ꯇꯥꯛꯏꯁꯦ
ꯊꯔꯣꯏ ꯆꯥꯔ ꯅꯨꯡ ꯂꯩꯗꯤ ꯀꯅꯥ ꯍꯥꯏꯕ ꯀꯥꯏ ꯅꯨꯡ ꯂꯩꯕꯅꯤ ꯌꯥꯝꯅ ꯊꯔꯣꯏꯁꯨ ꯌꯥꯝ ꯆꯥꯕ ꯐꯠꯇꯦ
ꯑꯉꯥꯏꯅ
ꯑꯩꯅ ꯀꯦꯜꯁꯤꯌꯝ ꯒꯨꯂꯤꯅ ꯑꯩꯈꯣꯏꯅ ꯆꯥꯗ꯭ꯔꯣꯃ ꯁꯔꯨ ꯁꯔꯥꯡ ꯀꯟꯅꯅꯕꯅ ꯑꯗꯨꯒꯤ ꯒꯨꯂꯤꯗꯣ ꯁꯨꯝ ꯆꯥꯥꯁꯜꯂꯛꯑꯗꯤ ꯀꯤꯗꯅꯤꯗ ꯅꯨꯡ ꯂꯩꯔꯛꯇ꯭ꯔꯣ
ꯈꯪꯖꯗꯦꯗ ꯑꯩꯈꯣꯏꯗꯤꯀꯌꯥ ꯁꯦꯝ ꯅꯨꯡ ꯁꯦꯝꯒ ꯑꯝꯇ ꯆꯥꯖꯗꯕꯅꯤꯅ
ꯑꯗꯨꯅ ꯂꯥꯏꯔꯤꯛ ꯂꯥꯏꯁꯨ ꯍꯩꯇꯕ ꯃꯤꯒꯤ ꯋꯥꯉꯥꯡ ꯁꯉꯥꯡ ꯀꯧꯋꯦ
ꯈꯪꯗꯦꯕꯨ ꯈꯪꯗꯦ ꯍꯥꯏꯕꯅꯤ ꯀꯩꯅꯣ ꯑꯩꯈꯣꯏꯗꯤ ꯆꯥꯗꯕꯅꯤꯅ ꯈꯪꯗꯦ ꯍꯥꯏꯕ
ꯈꯪꯉꯣꯏ ꯈꯥꯉꯣ ꯍꯟꯗꯛ ꯊꯥꯒꯤ ꯃꯃꯥꯡ ꯊꯥꯗꯩꯅ ꯍꯟꯗꯛ ꯊꯥꯒꯤ ꯊꯔꯣꯏꯗ ꯊꯔꯣꯏꯗꯣ ꯇꯔꯥꯔꯛ ꯁꯨꯔꯝꯃꯅꯤ ꯑꯩꯅ ꯇꯥꯕꯗ ꯆꯥꯕꯗ
ꯍꯔꯦ ꯊꯔꯣꯏ ꯑꯅꯤꯔꯛ ꯈꯛꯇꯪ ꯉꯥꯏꯔꯤꯕꯁꯦ ꯊꯔꯣꯏ ꯇꯔꯥꯔꯛ ꯁꯨꯔꯝꯃꯅꯤ ꯅꯪꯒꯤ ꯅꯪꯒꯤ ꯕꯨꯖꯤꯗꯨꯨꯗꯤ ꯏꯃ ꯍꯥꯏꯕꯃ
ꯑꯩꯅ ꯑꯗꯨꯝ ꯀꯣꯜ ꯇꯧꯔꯛ ꯈꯨꯗꯤꯡꯒꯤ ꯊꯔꯣꯏ ꯊꯣꯡꯕ ꯆꯥꯏ ꯊꯔꯣꯏ ꯊꯣꯡꯕ ꯆꯥꯏ ꯅꯪ ꯅꯍꯥꯟ ꯅꯁꯥ ꯉꯝꯗꯣꯏꯕ ꯅꯨꯃꯤꯠꯇꯗꯁꯨ ꯊꯔꯣꯏ ꯊꯣꯡꯕ ꯆꯥꯈꯤꯗꯥꯏꯅꯤ ꯅꯪꯕꯣ
ꯑꯩ ꯆꯥꯗꯦꯍꯦ ꯑꯗꯨꯗꯤ ꯑꯩꯈꯣꯏ ꯑꯗꯨꯗꯨꯒꯅꯤ ꯀꯩꯅꯣ ꯑꯇꯩ ꯆꯥꯗ꯭ꯔꯤ ꯀꯩꯅꯣ ꯑꯗꯨꯏ ꯃꯃꯥꯡꯗ
ꯊꯔꯣꯏ ꯊꯣꯡꯕ ꯆꯥꯔꯨꯕꯩ ꯅꯠꯇ꯭ꯔꯣ ꯅꯥꯔꯤꯗꯣ
ꯆꯠꯁꯤ ꯅꯠꯇꯦ ꯆꯥꯗ꯭ꯔꯤꯉꯩꯗ ꯅꯥꯕꯅꯦ ꯑꯗꯨꯅ ꯑꯩ ꯊꯔꯣꯏ ꯆꯥꯗꯦ ꯑꯗꯨꯒꯤꯗꯨꯗꯤ
ꯃꯆꯤꯟꯟꯅꯗ ꯌꯥꯝ ꯊꯤꯔꯤꯗꯣ ꯀꯔꯤꯒꯤꯅꯣꯕ
ꯆꯥꯗ꯭ꯔꯤꯉꯩꯗꯒꯤ ꯅꯥꯕꯅꯦꯗꯣ
ꯆꯥꯔꯒ ꯅꯥꯕ ꯑꯃꯁꯝꯨ ꯌꯥꯎꯈꯤꯌꯦ ꯅꯥꯔꯤꯉꯩ ꯃꯅꯨꯡꯗꯄ ꯑꯃꯁꯨ ꯌꯥꯎꯈꯤꯌꯦ
ꯈꯪꯗ꯭ꯔꯦꯗ ꯅꯪꯅ ꯍꯦꯟꯅ ꯈꯪꯕꯁꯦ ꯉꯥꯏꯔꯦ ꯑꯩ ꯑꯩ ꯅꯥꯔꯤꯕ ꯑꯩ ꯈꯪꯗꯗꯅ
ꯊꯔꯣꯏ ꯌꯥꯝ ꯆꯥꯅꯤꯡꯉꯒꯅ ꯕꯣꯔꯥ ꯑꯃ ꯊꯤꯜꯂꯛꯇꯣꯏꯕ
ꯎꯝ ꯊꯔꯣꯏ ꯂꯥꯂꯂꯣꯟꯕꯅꯤ
ꯂꯂꯣꯟꯕ ꯂꯂꯣꯟꯗꯕ ꯇꯣꯛꯈ꯭ꯔꯣ ꯑꯁꯤꯒꯤ ꯋꯥꯏꯊꯧ ꯒꯣꯂꯥꯏꯗ ꯌꯣꯟꯕ ꯊꯧꯔꯣꯏ ꯃꯌꯥꯝꯗꯣ ꯄꯨꯂꯞ ꯂꯩꯔꯒ ꯕꯁꯇ ꯊꯥꯔꯛꯄꯅꯤ
ꯑꯗꯨꯃꯥꯏꯅ ꯌꯣꯟꯕꯗꯣ ꯑꯩ
ꯅꯪꯒꯤ ꯊꯔꯣꯏꯗꯨꯅ ꯀꯔꯝꯕ ꯃꯈꯜꯒꯤ ꯊꯔꯣꯏꯅꯣ ꯑꯗꯨꯗꯤ ꯆꯥꯅꯤꯡꯉꯤꯗꯨꯅ
ꯁꯤꯁꯦ ꯑꯩꯈꯣꯏ ꯂꯧꯕꯨꯛꯇꯒꯤ ꯈꯨꯟꯖꯕꯅꯦ ꯃꯣꯏꯗꯨꯗꯤ ꯀꯗꯥꯏꯗꯒꯤ ꯀꯔꯤ ꯇꯧꯏꯦꯁꯨ ꯈꯪꯗꯕꯗꯨ ꯊꯤꯔꯛꯇꯦꯣ ꯈꯨꯠꯂꯩꯔꯒꯗꯥꯏꯗꯗꯒꯤ ꯈꯨꯠꯂꯩꯩꯅꯣꯁꯨ ꯈꯪꯗ꯭ꯔꯦ ꯑꯗꯨꯕꯨ
ꯃꯤꯁꯨ ꯂꯧꯕꯨꯛꯇꯤ ꯈꯨꯜꯂꯛꯄ ꯑꯣꯏꯔꯝꯒꯅꯤ ꯄꯥꯠꯇꯒꯤ ꯊꯤꯛꯇ ꯐꯔꯣꯏ ꯇꯥꯔꯝꯃꯣ
ꯑꯁ ꯑꯗꯨ ꯑꯣꯏꯔꯁꯨ ꯈꯪꯗꯦ ꯌꯥꯝ ꯍꯩꯅꯗꯦ ꯃꯣꯏꯒꯤ ꯍꯧꯖꯤꯛꯀꯥꯟꯗꯤ ꯑꯥ ꯇꯣꯏꯂꯦꯠ ꯂꯥꯎꯗꯩꯒ ꯄꯪꯊꯥ ꯊꯥꯗꯣꯛꯅ
ꯎꯝ
ꯑꯗꯨꯗꯨꯒ ꯄꯥꯠꯀꯤ ꯊꯔꯣꯏꯗꯨꯁꯨ ꯍꯥꯎꯇꯦꯕ
ꯑꯣ
ꯈꯥꯆꯣꯛ ꯇꯧꯕꯅꯦ ꯆꯥꯖꯕꯅ
ꯑꯩꯈꯣꯏꯗꯤ ꯄꯥꯠꯀꯤ ꯊꯔꯣꯏꯗꯣ ꯃꯄꯨ ꯄꯥꯏꯗꯅ
ꯎꯝ
ꯑꯗꯨꯗ ꯑꯩꯈꯣꯏꯗꯤ ꯊꯔꯣꯏ ꯅꯤꯡꯒꯥꯕꯤ ꯀꯧꯋꯦꯕ ꯍꯥꯎꯇꯕꯅꯦ
ꯈꯥꯏꯌꯦꯕꯗꯣ ꯑꯗꯨꯗꯨꯒ ꯑꯩ ꯑꯩꯅꯅꯦ ꯑꯩꯅ ꯌꯥꯝ ꯍꯥꯎꯕ ꯊꯔꯨꯏ ꯑꯃ ꯆꯥꯏꯑꯕꯀꯣ
ꯑꯣ
ꯑꯗꯨꯅ ꯀꯩꯕ ꯌꯥꯝ ꯄꯥꯛꯅꯁꯨ ꯐꯪꯗꯦꯅꯦ ꯀꯨꯞꯁꯤꯛ ꯀꯨꯞꯄꯒ ꯃꯀꯨꯒꯗꯨ ꯌꯥꯝ ꯀꯛ ꯀꯛ ꯀꯛ ꯑꯔꯒ ꯍꯛꯇ
ꯅꯨꯡꯊꯔꯣꯏ ꯍꯥꯏꯕ ꯅꯨꯡꯊꯔꯣꯏ
ꯑꯗꯨꯗꯤ ꯇꯨꯔꯦꯜꯗ ꯇꯥꯕ ꯊꯧꯔꯣꯏꯗꯣꯏꯅꯤ ꯀꯩꯅꯣ
ꯎꯝ ꯑꯗꯨ ꯊꯔꯣꯗꯣ ꯌꯥꯝ ꯍꯥꯎꯋꯦꯕ ꯑꯩꯈꯣꯏ ꯁꯣꯝꯗꯗꯤ ꯐꯪꯗꯦꯕꯀꯣ ꯅꯣꯏ ꯑꯁꯣꯝ ꯂꯣꯝꯗꯗꯤ ꯐꯪꯕ ꯃꯥꯜꯂꯦ
ꯎꯝ ꯑꯩꯈꯣꯏꯒꯤ ꯋꯥꯡꯖꯤꯡ ꯇꯨꯔꯦꯜ ꯂꯣ ꯇꯅꯤ
ꯎꯝ
ꯀꯛꯄꯁꯨ ꯅꯨꯡꯉꯥꯏꯇꯦꯅꯅꯦ ꯌꯥꯝ ꯀꯟꯕꯅꯦꯕ ꯀꯛꯄꯗ
ꯑꯗꯣ ꯑꯩꯈꯣꯏꯗꯤ ꯁꯥꯗꯟ ꯇꯧꯔ ꯀꯛꯑꯦ ꯃꯊꯟ ꯈꯛꯇꯪ ꯀꯛꯑꯦ ꯃꯃꯥꯏꯗꯤ ꯀꯛꯇꯦ
ꯑꯩꯈꯣꯏꯁꯨ ꯁꯟꯗꯟ ꯇꯧꯔ ꯀꯛꯑꯦꯕꯀꯣ ꯀꯛꯄꯗꯤ ꯉꯝꯗꯗꯅ ꯑꯗꯨꯒꯤ ꯃꯃꯥꯏꯗꯨ ꯀꯛꯄ ꯌꯥꯗꯕꯅꯦꯕ ꯀꯨꯞꯃꯟꯗꯅ
ꯑꯥ ꯑꯥ
ꯑꯗꯨꯗꯤ ꯊꯔꯣꯏꯅꯣꯦ ꯇꯨꯔꯦ ꯐꯅ ꯇꯥꯏꯌꯦꯕ ꯀꯅꯥ ꯄꯨꯟꯕꯤꯗꯦ
ꯏꯁ ꯑꯩꯕꯨ ꯑꯣꯏꯔꯗꯤ ꯑꯗꯨꯗ ꯈꯨꯟ ꯈꯨꯟ ꯆꯥꯡꯉ ꯊꯔꯣꯏꯗꯣ ꯃꯍꯥꯎꯗꯨꯣ ꯇꯣꯉꯥꯟꯕꯅꯦ ꯍꯥꯏꯕ ꯃꯥꯒꯤ ꯃꯍꯥꯎꯁꯦ ꯃꯍꯤꯗꯣ ꯈꯪꯗꯦ ꯌꯥꯝ ꯍꯥꯎꯕꯅꯦ ꯑꯗꯨ ꯊꯔꯣꯏꯗꯨꯒꯤ ꯃꯍꯤꯗꯣ
ꯑꯗꯣ ꯑꯩꯈꯣꯏ ꯏꯃꯥꯖꯤꯅꯅꯦ ꯂꯧꯕꯒ ꯀꯩ ꯐꯥꯔꯄ ꯊꯔ ꯋꯥꯏ ꯆ
ꯎꯝ
ꯀꯧꯇꯥ ꯑꯃ ꯃꯈꯥꯏ ꯆꯥꯡ ꯂꯩꯁꯤꯜꯂꯛꯑꯅꯤꯗꯅ ꯑꯗꯣ ꯍꯥꯏꯊꯔ ꯑꯜꯂ ꯑꯗꯨ ꯑꯗꯨꯗꯤꯩ ꯀꯣꯂꯄ ꯃꯆꯥꯗꯨꯅꯅꯦ ꯊꯥꯔꯑꯣ ꯉꯇ ꯄꯣꯛꯂꯅꯤꯗꯅ ꯑꯗꯨꯒ ꯊꯔꯣꯏꯁꯤꯅ ꯑꯃꯨꯛ ꯂꯧꯕꯨꯛꯀꯤ ꯊꯔꯣꯏꯗꯣ ꯑꯣꯜꯂꯛꯑꯗꯤ ꯐꯕ ꯏꯁꯤꯡꯗꯣ ꯑꯗꯨꯗꯒꯤ ꯂꯩꯔꯤꯕ ꯃꯐꯝꯗꯣ ꯃꯥꯟꯅꯗ꯭ꯔꯅꯤꯅꯅꯦꯀꯣ
ꯎꯝ
ꯄꯥꯔꯒ ꯊꯂꯛꯑꯅꯦꯕ
ꯎꯝ
ꯑꯗꯨ ꯊꯔꯣꯏ ꯅꯤꯡꯒꯥꯕꯤꯌꯣꯂꯥꯅꯦꯦꯝꯨꯀꯨ ꯈꯤꯇꯪ ꯊꯦꯡꯕꯗ ꯐꯣꯡ ꯐꯣꯡ ꯀꯥꯏꯕꯤ ꯊꯔꯣꯏꯗꯣ ꯑꯣꯠꯄꯗꯒ ꯌꯥꯝ ꯀꯥꯏꯕꯤꯗꯣ ꯑꯗꯨ ꯊꯔꯗ ꯍꯥꯎꯛꯇꯕꯅꯦ
ꯎꯝ
ꯊ ꯊꯝꯕ ꯆꯞ ꯆꯥꯕꯒ ꯃꯍꯥꯎꯕ ꯀꯩꯅꯣꯝ ꯇꯧꯕꯅꯦꯕꯀꯣ ꯑꯗꯨꯒ ꯌꯥꯝ ꯊꯔꯣꯏ ꯌꯥꯝ ꯍꯥꯎꯕꯁꯦ ꯂꯧꯕꯨꯛꯀꯤ ꯃꯇꯝꯗ ꯈꯨꯟꯃ ꯊꯥꯔꯣꯏꯗꯣ ꯑꯃ ꯂꯩꯔꯦꯗꯅ
ꯎꯝ
ꯑꯗꯨꯒ ꯂꯥꯏ ꯊꯔꯣꯏ ꯑꯃ ꯂꯩꯔꯦꯗꯅ
ꯎꯝ
ꯑꯗꯨꯒ ꯍꯧꯖꯤꯛꯀꯤ ꯅꯪ ꯍꯥꯏꯔꯤꯕ ꯅꯨꯡ ꯊꯥꯔꯣꯏꯗꯣ ꯑꯗꯨꯝꯥꯎ ꯑꯗꯣ ꯅꯨꯡ ꯊꯔꯣꯏꯁꯤ ꯄꯥꯛ ꯆꯥꯗꯦꯗ ꯍꯥꯏꯗꯤ ꯃꯗꯨ ꯀꯛꯄꯗ ꯌꯥꯝ ꯋꯥꯏ ꯀꯁꯨꯝꯅ ꯀꯨꯞꯄꯤꯕ
ꯎꯝ
ꯑ ꯍꯥꯎꯕꯨꯅꯦꯕ
ꯎꯝ ꯑꯗꯨꯅꯦ ꯍꯥꯎꯋꯦ ꯑꯁ ꯑꯩ ꯑꯨꯇꯪꯗꯤ ꯆꯥꯅꯤꯡꯈ꯭ꯔꯦꯗ ꯅꯪ ꯅꯣꯏ ꯌꯨꯝꯗꯒ ꯆꯠꯇꯣꯛ ꯁꯅ
ꯍꯣꯏ ꯂꯩꯇꯦ ꯂꯩꯇꯦ ꯅꯪ ꯒꯤꯗꯃꯛꯇ ꯑꯩ ꯂꯥꯛꯈ꯭ꯔꯕ ꯃꯐꯝꯗꯨ ꯆꯠꯂꯗ ꯊꯔꯣꯏ ꯈꯨꯟꯗꯧ ꯇꯜꯂꯤ
ꯑꯗꯨꯃꯥꯏꯅꯒ ꯍꯥꯏꯅꯕꯍ ꯐꯩ ꯐꯩ ꯅꯪꯒꯤꯁꯨ ꯃꯇꯝ ꯂꯥꯛꯈꯤꯅꯤꯗ ꯑꯗꯨꯕꯨꯗꯤ
ꯎ ꯑꯩꯅ ꯅꯉꯣꯟꯗ ꯀꯔꯤ ꯍꯥꯏꯗꯣꯏꯅꯣ
ꯂꯩꯌꯦ ꯂꯩ ꯍꯥꯏꯕꯒꯤ ꯃꯇꯝ ꯃꯤ ꯍꯥꯏꯕ ꯁꯦ ꯂꯥꯛꯈꯤꯅꯤ ꯃꯥꯥꯏ ꯃꯥꯒꯤ
ꯂꯥꯔꯣ ꯂꯥꯔꯣ
ꯎꯝ ꯅꯪ ꯈꯪꯕꯤꯔꯤꯕ
ꯑꯣ
ꯐ꯭ꯌꯨꯆꯔꯒꯁꯦ ꯌꯥꯝ ꯄ꯭ꯔꯤꯗꯤꯛꯁꯟ ꯉꯝꯕꯒꯤ ꯍꯥꯏꯔ
ꯑꯩꯅ ꯍꯥꯏꯔꯁꯨ ꯀꯥꯎꯍꯜꯂꯒ ꯀꯥꯟꯗ ꯍꯥꯏꯅꯤ
ꯍꯥꯔ ꯀꯁ ꯑ ꯆꯨꯀꯥꯎ ꯀꯥꯎꯕ ꯑꯗꯨ ꯍꯥꯎꯕ ꯊꯔꯣꯏ ꯊꯔꯣꯏꯗꯣ ꯑꯩꯅ ꯀꯗꯕꯩ ꯀꯥꯎꯗꯦꯕ
ꯀꯥꯎꯔꯛꯀꯅꯤ ꯀꯥꯔꯛꯀꯅꯤ ꯑꯩꯅ ꯑꯍꯥꯎꯕ ꯊꯔꯣꯏꯗꯨꯗꯒꯤ ꯍꯦꯟꯅ ꯍꯥꯎꯕ ꯑꯃ ꯄꯤꯖꯔꯀꯥꯟꯗ ꯀꯥꯎꯅꯤ
ꯍꯔꯦ ꯍꯔꯦ ꯍꯔꯦ ꯀ꯭ꯁꯅ
ꯅꯪ ꯑꯗꯨ ꯊꯔꯣꯏꯗꯨꯒ ꯀꯩꯅꯣꯗꯨꯒ ꯆꯤꯁ ꯀꯦꯛ ꯑꯍꯥꯎꯕꯗꯨꯒ ꯅꯃꯥꯡ ꯊꯝꯃꯗꯤ ꯀꯔ ꯃꯥꯟ ꯆꯥꯅꯤ
ꯑꯅꯤꯃꯛꯆꯥ
ꯑꯅꯤꯃꯨꯛꯇꯤ ꯁꯨꯡꯌꯥ ꯌꯥꯗꯦ ꯑꯃ ꯈꯟꯒꯗꯕ
ꯊꯔꯣꯏ ꯍꯥꯟꯅ ꯆꯥꯔꯅꯤ ꯑꯗꯨꯒ ꯆꯤꯁ ꯀꯦꯛ ꯆꯥꯔꯅꯤ ꯊꯔꯣꯏꯗꯣ ꯃꯣꯔꯣꯛ ꯁꯥꯗꯣꯏꯅꯤ ꯑꯗꯨ ꯆꯦꯁ ꯀꯦꯛꯇꯨꯅ ꯁꯥꯍꯜꯂꯣꯏꯗꯣꯏꯕ
ꯅꯣ ꯅꯣ ꯅꯣ ꯑꯃꯈꯛꯇꯪ ꯆꯨꯁ ꯇꯧꯒꯗꯕ
ꯊꯥꯔꯣꯏ ꯆꯥꯅꯤ ꯃꯤꯒꯤ ꯃꯄꯥꯟꯂꯣꯝꯒꯤ ꯄꯣꯠꯀꯗꯧꯕꯩ ꯆꯥꯗꯕ
ꯑꯧ ꯆꯤꯁ ꯀꯦꯛꯇꯣ ꯃꯄꯥꯥꯟꯂꯣꯝꯅ ꯁꯥꯇ꯭ꯔꯦ
ꯑꯗꯨ ꯃꯤꯒꯤ ꯃꯄꯥꯟꯂꯣꯝꯒꯤ ꯑ ꯇꯝꯕ ꯄꯣꯠꯅꯦ ꯇꯝꯃꯒ ꯇꯝꯕ ꯋꯥꯏꯔꯛꯄ ꯄꯣꯠ
ꯄꯨꯖꯥ ꯋꯥꯏꯔꯛꯄ ꯄꯣꯠ ꯑꯣꯏꯔꯁꯨ ꯑꯩꯈꯣꯏꯒꯤ ꯏꯔꯝꯗꯝꯅ ꯁꯥꯖꯕ ꯄꯣꯊꯣꯛ ꯑꯣꯏꯔꯦ ꯄ꯭ꯔꯗꯛ ꯑꯣꯏꯔꯦ ꯑꯩꯗꯤ ꯆꯤꯁ ꯀꯦꯛꯇꯣ ꯍꯥꯟꯅ ꯆꯥꯅꯤ
ꯆꯥꯎꯥꯎꯆꯥ
ꯋꯥꯣꯔꯣꯛ ꯁꯥꯕ ꯃꯤꯅ ꯑꯃꯨꯛ ꯀꯥꯝꯕꯗꯣ ꯃꯃꯥꯡꯗꯨꯗ ꯆꯪꯁꯤꯜꯂꯒꯅꯦ ꯁꯤꯁꯟꯅꯤ
ꯍꯥꯥ ꯍꯥꯥ ꯂꯣꯛꯁꯥꯟꯒꯤ
ꯎ ꯃꯃꯥ ꯍꯣꯏ ꯂꯩꯇ꯭ꯔꯣ
ꯂꯩ ꯊꯔꯣꯏ ꯀꯛꯃꯤꯟꯅꯔꯝꯃꯅꯦ
ꯎꯝ ꯍꯣꯏ ꯆ ꯁꯥ ꯃꯥ ꯏꯀꯨꯟ ꯆꯠꯇꯔꯤ ꯀꯩ
ꯆꯆꯥ ꯁ꯭ꯀꯨꯜ ꯉꯟꯅ ꯊꯥꯔꯛꯑꯦ ꯄꯨꯡ ꯀꯩꯅꯣꯗꯒꯤ ꯍꯧꯔꯒ ꯇꯔꯦꯠ ꯈꯔ ꯍꯦꯟꯂꯛꯄꯗꯒꯤ ꯒꯤ ꯍꯧꯔꯒ ꯄꯨꯡ ꯕꯥꯔꯣ ꯈꯔ ꯍꯦꯟꯅ ꯄꯂꯥꯏꯊꯔꯛꯑꯦ
ꯑꯣ ꯑꯣ ꯁꯤ ꯁꯇꯔꯗꯦꯅꯤꯀꯣ
ꯁꯇꯔꯗꯦꯁꯨ ꯑꯣꯏꯔꯦꯗꯅ ꯑꯗꯣ ꯑꯗꯨꯃꯥꯏꯅꯁꯨ ꯑꯗꯨꯝ ꯊꯥꯔꯦꯕ ꯉꯟꯅ ꯑꯥ ꯉꯟꯅ ꯍꯧꯔꯒ
ꯆꯣꯂꯣ ꯀꯦ
ꯈꯪꯗꯦꯍꯦ ꯑꯗꯨꯗꯤ
ꯁꯪꯖ ꯃꯣꯏ ꯁꯀꯣꯟꯒꯤ ꯑꯣꯖꯥ ꯑꯣꯏꯔꯣꯗꯅ
ꯎꯝ ꯍꯟꯗꯛ ꯆꯍꯤꯗꯤ ꯂꯦꯞꯄꯅꯤ ꯑꯗꯨꯒ ꯃꯊꯪ ꯆꯍꯤꯗ
ꯃꯊꯪ ꯆꯍꯤꯗ ꯀꯥꯏꯗ
ꯑꯗꯨꯗꯤ ꯑꯩꯅ ꯇꯣꯂꯣꯞ ꯈꯔ ꯆꯥꯎꯕ ꯀꯩꯅꯔꯣꯝꯕ ꯊꯕꯛ ꯑꯝꯗꯣ ꯑꯣꯏꯅ ꯊꯥꯖꯟꯒꯦ ꯇꯧꯕꯅꯦ ꯕꯣꯜꯒꯨꯝꯕ ꯍꯣꯏ ꯑꯁꯣꯝꯗꯗꯤ ꯇꯂꯣꯞ ꯈꯔ ꯆꯥꯎꯔꯦ ꯑꯣꯏꯅꯥꯝ ꯗꯁꯨ ꯑꯃ ꯂꯩꯌꯦꯕꯀꯣ ꯑꯗꯨꯝ ꯊꯥꯖꯔ
ꯂꯥꯏ ꯇꯣꯏꯔꯕ ꯁꯨꯟ ꯆꯠꯄꯗꯣ
ꯑꯥ ꯂꯥꯏꯟꯗ ꯆꯠꯇꯣꯏꯅꯤ ꯑꯗꯒꯤ ꯃꯣꯏ ꯒꯥꯔꯤꯁꯨ ꯑꯗꯨꯝ ꯆꯦꯜꯂꯦ
ꯁ꯭ꯀꯨꯜꯒꯤ
ꯎꯝ
ꯕꯁ ꯂꯣ ꯕꯦꯟ ꯂꯣ
ꯕꯁ ꯀꯝꯄ꯭ꯔꯦꯟꯁꯤꯞ ꯍꯥꯏꯅ ꯑꯃ ꯂꯩꯕꯗꯣ ꯑꯣꯏꯅꯥꯝꯒꯤ
ꯑꯗꯨ ꯕꯁꯂ ꯕꯦꯜꯂ ꯍꯥꯏꯕ
ꯕꯁꯅꯦꯕ ꯕꯁ ꯇꯥꯗꯦ ꯃꯅꯥꯁꯨ ꯄꯪꯉꯦ